ꯇꯥꯔꯦ ꯇꯥꯔꯦ꯫
ꯃꯤꯁꯀꯤ ꯋꯥꯔꯤ ꯑꯣꯏꯅ ꯁꯥꯟꯅꯔꯁꯤ꯫
ꯍꯌꯦꯡ ꯁ꯭ꯀꯨꯜ ꯀꯥꯗꯧꯔꯝꯅꯤꯅ ꯀꯩꯏꯗꯨꯔ꯫
ꯑꯃꯗꯨꯗ ꯌꯥꯗ꯭ꯔꯦ ꯑꯩ ꯀꯣꯟꯅ ꯇꯧꯔꯛꯑꯒꯦ ꯑꯗꯨꯗ ꯁꯤꯗ ꯑꯗꯨꯝ ꯇꯧꯔꯛꯑꯕ꯫
ꯎꯝ ꯍꯣꯏ꯫
ꯎꯝ ꯌꯦ ꯊꯣꯡꯉꯒ ꯐꯖꯅ ꯄꯤꯖꯔꯅꯤ ꯑꯗꯨꯗꯤ ꯃꯔꯣꯏ ꯃꯄꯥꯡ ꯁꯦꯝꯕ ꯍꯧꯕ ꯌꯥꯔꯦ
ꯁꯦꯝꯅꯤꯡꯉꯥꯏ ꯃꯔ ꯑꯣꯏꯒ ꯌꯥꯝ ꯂꯩꯇꯦꯗ ꯁꯦꯝꯅꯤꯡꯉꯥꯏ ꯃꯔ ꯑꯣꯏꯒ ꯌꯥꯝ ꯂꯩꯇꯦꯗ ꯍꯥꯏꯔꯤꯁꯦ
ꯇꯤꯜꯍꯧ ꯈꯔ ꯉꯧꯔꯒ ꯑꯗꯨꯝ ꯂꯣꯏꯁꯤꯟꯒꯅꯤ
ꯆꯒꯥ ꯎꯝ
ꯎꯝ ꯑꯗꯨꯝ ꯌꯥꯔꯗꯤ ꯑꯗꯨꯅ ꯆꯅꯝꯗꯤ ꯊꯥꯁꯨ ꯌꯥꯏ ꯊꯥꯛꯇꯁꯨ ꯌꯥꯏꯑꯕ
ꯎꯝ ꯆꯅꯝ ꯌꯥꯎꯗꯦꯕ ꯁꯤꯡꯒ ꯇꯤꯜꯍꯧꯒ ꯑꯗꯨꯅꯅꯦ ꯑꯩꯅ ꯁꯦꯝꯅꯤꯡꯉꯥꯏ ꯌꯥꯝ ꯂꯩꯇꯦ ꯍꯥꯏꯁꯦ
ꯎꯝ ꯑꯗꯨꯗꯤ ꯉꯥꯛꯇꯪꯗ ꯑꯗꯨꯝ ꯌꯥꯔꯅꯤ
ꯎꯝ
ꯍꯌꯦꯡ ꯍꯩꯅꯧ ꯄꯨꯔꯛꯎꯔ ꯍꯩꯅꯧ ꯆꯥꯅꯤꯡꯕ꯭ꯔꯥ
ꯎꯝ ꯄꯨꯔꯛꯄ ꯌꯥꯏ ꯑꯩꯈꯣꯏ ꯄꯨꯂꯞ ꯑꯃꯨꯛ ꯆꯥꯕ ꯑꯗꯣ ꯀꯩꯀꯩꯅꯣ ꯈꯔꯗꯤ ꯆꯥꯁꯤꯟꯅꯔꯒ ꯂꯥꯛꯑꯣꯍꯦ ꯑꯩꯁꯨ ꯀꯩ ꯀꯩꯅꯣ ꯈꯔ ꯆꯥꯔꯛꯀꯦ
ꯑꯩꯗꯤ ꯆꯥꯕ ꯌꯥꯔꯣꯏ ꯑꯩꯗꯤꯁꯨ ꯄꯨꯔꯛꯀꯦ ꯍꯥꯏꯕ ꯋꯥꯏ ꯃꯍꯤ ꯆꯥꯗꯤ ꯌꯥꯔꯔꯣꯏ ꯉꯪꯉꯦ ꯐꯖꯅ ꯑꯗꯨꯅꯦ
ꯅꯪꯒꯤ ꯉꯁꯥꯏꯒꯤ ꯋꯥꯔꯤꯗꯣ ꯑꯩ ꯅꯤꯡꯁꯤꯡꯉꯦ ꯀꯥꯏ
ꯎꯝ
ꯑꯥ ꯑꯩ ꯅꯤꯡꯁꯤꯡꯂꯛꯑꯦ
ꯎꯝ ꯄꯨꯔꯛꯀꯦ ꯑꯩꯅ ꯉꯁꯥꯏ ꯈꯔ ꯍꯦꯛꯄꯅꯦ ꯑꯗꯣ ꯈꯔ ꯌꯥꯝ ꯁꯅ ꯃꯨꯟꯕ ꯅꯠꯇ꯭ꯔꯁꯨꯅꯦ ꯁꯪ ꯃꯨꯟꯅꯕ ꯑꯗꯨꯝ ꯌꯥꯎꯋꯦꯕ
ꯑꯗꯨꯁꯨ ꯑꯗꯨꯝ ꯍꯥꯎꯕꯅꯤꯗ
ꯑꯥ ꯑꯗꯨꯗꯤ ꯑꯗꯨꯝ ꯍꯥꯎꯕꯅꯦꯕ ꯅꯝꯃꯒ ꯆꯥꯔꯁꯨ ꯆꯤꯅꯤꯒ ꯅꯝꯃ ꯆꯥꯔꯁꯨ ꯍꯥꯎꯕꯅꯦꯕ
ꯎꯝ ꯑꯩꯈꯣꯏ ꯁꯤꯅꯤꯒꯁꯦ ꯌꯥꯝ ꯆꯥꯎꯒꯖꯥꯅꯤ ꯆꯠ ꯁꯤꯗꯥꯃꯤꯁꯤ
ꯑꯣ ꯑꯗꯨ ꯑꯣꯏꯅ ꯄꯤꯖꯔꯛꯑꯒ ꯍꯨꯁꯦ
ꯅꯠꯇꯦ ꯆꯤꯅꯤꯗꯣ ꯌꯥꯝ ꯆꯥꯎꯋ ꯃꯔꯨꯗ ꯁꯤꯗ ꯍꯥꯃꯤ ꯁꯤꯗ
ꯑꯣ ꯑꯣ ꯑꯣ ꯀꯗꯥꯥꯏꯗꯒꯤ ꯂꯧꯔꯦꯕ ꯃꯣꯏꯗꯤ
ꯗꯨꯀꯥꯟꯗꯅꯦꯗꯣ ꯗꯨꯀꯥꯟꯒꯤ ꯃꯁꯥꯒꯤ ꯕꯦꯒ ꯆꯥꯎꯖꯔꯛꯄꯖꯥꯠꯅꯤꯗ ꯍꯥꯏꯗꯤ ꯕꯦꯛꯇꯣ ꯑꯃ ꯂꯩꯕꯗ ꯑꯗꯨꯝ ꯆꯥꯎꯔꯛꯄꯗꯣ
ꯃꯁꯥ ꯆꯥꯎꯕ ꯑꯗꯨꯝ ꯈꯔ ꯆꯥꯎꯕꯗꯤ ꯊꯦꯡꯅꯔꯦ ꯌꯥꯝ ꯀꯨꯞꯇꯕꯤꯗ ꯑꯗꯨꯝ ꯈꯔ ꯁꯤꯇꯥꯃꯤꯊꯤꯗꯗꯤ ꯈꯤꯇꯪ ꯍꯟꯊꯔꯁꯨꯀꯣ
ꯑꯥ ꯑꯩꯈꯣꯏꯁꯨ ꯑꯗꯨꯃꯥꯏꯅ ꯈꯤꯇꯪꯕꯨꯗꯤ ꯍꯟꯊꯅꯦꯕꯀꯣ ꯑꯗꯨꯏꯁꯨ ꯑꯗꯨꯝ ꯆꯥꯎꯔꯤꯑꯕ ꯃꯔꯨꯗꯣ ꯍꯌꯦꯡ ꯌꯦꯡꯁꯤ ꯎꯝ
ꯄꯨꯔꯛꯀꯦ ꯑꯗꯨꯗꯤ ꯍꯩꯅꯧꯗꯣ ꯅꯣꯏ ꯆꯥꯛ ꯌꯦꯡꯒꯦ
ꯆꯥꯎꯏ ꯌꯦꯡ ꯀꯦ ꯎꯝ ꯅꯣꯏ ꯏꯆ ꯑꯩ ꯌꯦꯡꯒꯦ ꯍꯥꯏꯕ ꯐꯤꯕꯝꯗ ꯂꯩꯔꯦꯕ
ꯎꯝ ꯁꯤꯗ ꯑꯃꯨꯛ ꯆꯥꯁꯤꯜꯂꯨꯔꯗꯤ ꯑꯩ ꯉꯁꯥꯏ ꯆꯥꯏ ꯍꯥꯏꯕ ꯈ ꯑꯃꯨꯟꯕꯗꯣ
ꯎꯝ
ꯑꯗ ꯑꯩ ꯍꯦꯟꯖꯜꯂꯛꯀ꯭ꯔꯥꯦꯟꯖꯜꯂꯛꯑꯣꯏꯗ꯭ꯔꯥ ꯁꯤ ꯈꯪꯗ꯭ꯔꯤ ꯍꯧꯖꯤꯛꯄꯣ ꯍꯤꯗꯥꯛ ꯊꯥꯟꯗꯤ ꯑꯩ
ꯍꯤꯗꯥꯛ ꯊꯥꯥꯁꯦ ꯍꯤꯗꯥꯛ ꯊꯥꯖꯜꯂꯣ ꯋꯥꯠꯂꯤ ꯍꯥꯏꯗꯤ ꯌꯥꯝ ꯀꯟꯅꯣ ꯀꯩꯅꯣ ꯇꯧꯁ ꯁꯗꯉꯖꯅꯉ ꯑꯃꯨ ꯀ ꯁꯨꯝ
ꯑꯗꯨꯅꯦ ꯅꯥꯕ ꯍꯦꯟꯖꯜꯂꯛꯑꯗꯤ ꯂꯦꯞꯀꯦ ꯍꯥꯏꯔꯛꯇꯨꯅꯦ ꯅꯠꯇ꯭ꯔꯥ
ꯑꯥꯎ ꯑꯗꯨꯗꯅꯦ
ꯍꯦꯛ ꯌꯥꯎꯕꯒ ꯂꯦꯞꯄꯗꯨꯁꯨ ꯑꯃꯨꯛ ꯅꯨꯡꯉꯥꯏꯇꯦ
ꯎꯝ ꯍꯦꯛ ꯌꯥꯎꯕꯒ ꯂꯦꯞꯄ ꯅꯠꯇꯦꯅ ꯍꯦ ꯅꯪ ꯍꯦꯛ ꯌꯥꯎꯕꯒ ꯁꯦꯝꯃꯛꯏꯕ ꯔꯨꯜꯁꯇꯣ ꯌꯦꯡꯉꯣ ꯄꯩꯁꯥ ꯀꯛ ꯃꯤꯅꯦ ꯍꯥꯟꯅ ꯁꯨꯇꯧ ꯇꯧꯔꯝꯗꯅ
ꯃꯥꯅꯦ ꯑꯅꯧꯕꯅꯦꯕ
ꯎꯝ ꯑꯉꯧꯕꯅꯦꯕ ꯇꯧꯔꯛꯏꯁꯦ
ꯎꯝ ꯑꯩꯈꯣꯏꯅ ꯀꯒꯨꯂꯤ ꯆꯥꯥꯁꯜꯂꯒ ꯅꯥꯕꯁꯦ ꯌꯩꯊꯍꯧꯗꯕ ꯌꯥꯗꯦ
ꯍꯥꯏꯗꯤ ꯌꯥꯝ ꯀꯟꯕ ꯅꯠꯇ꯭ꯔꯦꯁꯨ ꯆꯥꯛ ꯇꯣꯛꯂꯛꯄꯩꯗꯨꯗꯀꯣ ꯑꯃ ꯍꯦꯛ
ꯑꯩꯈꯣꯏ ꯌꯨꯝꯊꯪꯅꯕꯩꯗ ꯀꯩꯅꯣ ꯑꯃ ꯅꯔꯁ ꯑꯃ ꯂꯩꯌꯦꯕ ꯑꯩꯣꯏꯟꯗꯣ ꯆ ꯑꯗꯨꯗ ꯃꯥꯒꯤꯗ ꯑꯗꯨꯝ ꯍꯤꯗꯥꯛ ꯊꯝꯃꯦꯕ ꯃꯉꯣꯟꯗꯒꯤ ꯂꯥꯎꯒ ꯇꯧꯕꯅꯦ ꯑꯩꯁꯦ ꯉꯁꯤꯐꯧ ꯆꯠꯄꯁꯨ ꯑꯩ ꯇꯥ ꯂꯩꯔꯕ ꯑꯗꯨ
ꯑꯁ ꯇꯟꯗꯩ ꯆꯥꯡꯁꯦ ꯑꯩꯁꯨ ꯍꯥꯏꯔꯛꯔ
ꯑ
ꯍꯧꯖꯤꯛꯁꯦ ꯁꯥꯛ ꯂꯥꯛꯝꯃꯦꯕꯀꯣ
ꯎꯝ
ꯑꯆꯥꯄꯣꯠꯁꯦ ꯆꯥꯅꯤꯡꯉꯦꯕ ꯗꯨꯀꯥꯟ ꯊꯣꯛꯍꯜꯂꯦꯕꯁꯨ ꯇꯜꯂꯤꯕꯣ
ꯎ ꯌꯥꯝ ꯇꯥꯟꯕꯅꯦ ꯗꯨꯀꯥꯟ ꯊꯣꯛꯄꯗꯨ ꯇꯟꯥꯟꯕꯅꯦ ꯌꯥꯝꯅ ꯗꯨꯀꯥꯟ ꯊꯣꯛꯄꯁꯦ
ꯇꯧꯔꯤꯁꯦ ꯍꯧꯖꯤꯛꯁꯦ
ꯗꯨꯀꯥꯟꯗꯤ ꯑꯥ ꯀꯩꯊꯦꯜꯒꯤꯗꯨꯗ ꯆꯠꯇꯣꯔꯥ
ꯀꯩꯊꯦꯜꯒꯤꯗ ꯆꯠꯄꯁꯨ ꯌꯥꯎꯋꯏ ꯁꯣꯝ ꯃꯈꯥꯔꯣꯝꯒꯤꯗ ꯆꯠꯄꯁꯨ ꯌꯥꯎꯏ
ꯎꯝ ꯀꯔꯝꯕꯅ ꯅꯛꯑꯦ ꯃꯈꯥꯔꯣꯝꯅ ꯈꯔ ꯅꯛꯄ꯭ꯔꯥ
ꯑꯥꯎ ꯃꯈꯥꯔꯣꯝꯅ ꯈꯟꯅꯛꯑꯦ
ꯎꯝ ꯑꯗꯨꯅꯁꯨ ꯌꯥꯎꯕ ꯍꯤꯜꯂꯝꯅꯤ
ꯑꯧ ꯍꯦꯜꯂꯦ ꯍꯥꯏꯗꯤ ꯆꯥꯛꯈꯨꯝꯒꯤ ꯄꯣꯠ ꯆꯩ ꯅꯠꯇꯕꯅꯤꯅꯀꯣ ꯆꯥꯛꯈꯨꯝꯒꯤ ꯄꯣꯠ ꯆꯩꯩꯅ ꯁꯣꯝ ꯀꯩꯊꯦꯜꯂꯣꯝ ꯅꯪ ꯍꯦꯟꯕ ꯍꯥꯏꯇꯥꯔꯦ ꯎꯝ ꯎꯝ ꯎꯝ ꯎꯝ
ꯑꯃꯗꯨꯅ ꯒ꯭ꯔꯣꯁꯔꯤ ꯑꯣꯏꯅ ꯄꯨꯔꯥ ꯂꯩꯈꯤꯕꯅꯤꯅ ꯑꯆꯥꯄꯣꯠ ꯀ ꯀꯌꯥ ꯌꯥꯎ ꯗꯦꯕ ꯀꯩ ꯊꯦ
ꯌꯥꯎꯗꯦ ꯌꯥꯎꯗꯦ ꯌꯥꯎꯗꯦ ꯄ ꯒ꯭ꯔꯣꯁꯔꯤꯗꯣ ꯒ꯭ꯔꯣꯁꯔꯤꯅꯤ ꯃꯥꯏꯗꯤ
ꯃꯥꯦ ꯑꯗꯣ ꯑꯁꯣꯅꯥꯀꯟꯒꯤꯁꯤꯅ ꯑꯆꯥꯄꯣꯠꯅ ꯍꯦꯟꯅ ꯌꯥꯎꯔꯝꯃꯅꯤ
ꯎꯝ ꯌꯥꯎꯋꯦ ꯌꯥꯎꯋꯦ ꯃꯣꯏꯗ ꯑꯣꯞꯄ ꯌꯥꯎꯗꯦ
ꯎꯝ ꯍꯌꯦꯡꯗꯒꯤꯗꯤ ꯊꯕꯛꯁꯦ ꯃꯌꯥꯝ ꯑꯃ ꯆꯤꯟꯕ ꯍꯧꯔꯅꯤ
ꯑꯗꯨꯅ ꯉꯁꯤꯗꯒꯤ ꯋꯥꯕ ꯍꯧꯔꯦ
ꯍꯌꯦꯡꯒꯤ ꯃꯊꯥ ꯁꯥꯕꯗꯒꯥꯏꯣ
ꯍꯌꯦꯡꯒꯤ ꯃꯊꯥ ꯁꯥꯕꯗ ꯑꯦ ꯀꯩꯅꯣ ꯑꯣꯏꯒꯦ ꯒꯤ ꯃꯤꯁꯣꯏꯒꯤ ꯌꯨꯝꯗ ꯀꯔꯤ ꯀꯔꯤ ꯂꯩꯍꯧꯒꯦ
ꯑꯩꯈꯣꯏꯒꯤꯔꯣ ꯗꯥꯂꯤꯌꯥ ꯍꯧꯋꯦ ꯆꯟꯗ꯭ꯔꯃꯨꯈꯤ ꯍꯧꯋꯦ ꯑꯩꯈꯣꯏꯒꯤꯗꯤ ꯂꯝꯕꯤ ꯃ ꯊꯥꯡꯗ ꯃ ꯆꯟꯗ꯭ꯔ ꯃꯨꯛꯈꯤ ꯉꯥꯛꯇꯅꯦꯕ ꯑꯗꯨ ꯃꯉꯥꯏ ꯑꯇꯣꯞꯄ ꯂꯩ ꯒꯤ ꯔꯣꯁꯀ ꯍꯧꯋꯦ ꯑꯍꯨꯝꯁꯦ ꯈꯛꯇ
ꯑꯗꯨ ꯌꯣꯟꯗꯣꯔꯕ ꯆꯟꯗ꯭ꯔꯃꯨꯈꯤꯗꯣ
ꯑꯥꯎ ꯌꯣꯜꯂꯦ
ꯑꯗꯨꯝ ꯃꯣꯏꯁꯤ ꯁꯤꯠꯄ꯭ꯔꯥ
ꯃꯃꯥꯡꯗ ꯐꯣꯔ ꯀꯦ ꯑꯗꯨꯃꯥꯏꯅ ꯑꯣꯏꯔꯝꯒꯅꯤ
ꯑꯗꯨꯝ ꯌꯥꯏꯅꯦ ꯑꯗꯨꯗꯤ ꯃꯣꯏ ꯃꯇꯝ ꯂꯩꯕ꯭ꯔꯣ ꯂꯩꯇꯕ꯭ꯔꯣ ꯎꯝ
ꯋꯤꯟꯇꯔꯗꯗꯪ ꯑꯣꯏꯌꯦꯕ ꯎꯝ ꯎꯝ ꯍ ꯑꯇꯩ ꯃꯇꯝꯗ ꯍꯧꯖꯤꯛꯁꯦ ꯁꯥꯠꯇꯤ ꯁꯥꯠꯂꯦꯕꯀꯣ
ꯎꯝ
ꯑꯗꯣ ꯋꯤꯟꯇꯔꯗꯅ ꯍꯥꯏꯗꯤ ꯃꯁꯛ ꯐꯖꯅ ꯊꯣꯟ ꯊꯣꯟ ꯂꯥꯎꯅ ꯗꯣ ꯑꯣꯏꯌꯦꯕ ꯍꯧꯖꯤꯛꯁꯤꯅ ꯀꯃꯥꯏ ꯍꯥꯏꯅꯤ ꯄꯨꯔꯥ ꯐꯖꯅ ꯁꯥꯠꯇꯕꯗꯣ ꯄꯣꯝꯂꯤ ꯁꯥꯠꯂꯤ ꯄꯠꯂꯤ ꯑ ꯑꯗꯨꯃꯥꯏꯅ ꯇꯧꯋꯦ ꯃꯣꯏꯗꯣ ꯍꯧꯖꯤꯛꯇꯤꯐꯖꯅ ꯁꯥꯠꯇꯤ ꯁꯥꯠꯂꯤ ꯑꯃꯅꯤ ꯑꯗꯨꯝꯗ ꯀꯨꯝꯕꯗꯤ ꯀꯠꯅꯩꯌꯦꯕꯀꯣ ꯑꯗꯨꯒ ꯗꯥꯂꯤꯌꯥꯒꯨꯝꯕꯗꯤ ꯄꯥꯝꯕꯤ ꯑꯅꯤꯃꯨꯛ ꯈꯛꯇꯅꯦ ꯁꯥꯠꯂꯤꯁꯦ ꯑꯗꯨꯒ ꯑ ꯆꯟꯗ꯭ꯔꯃꯨꯈꯤꯗꯤ ꯄꯨꯔꯥ ꯊꯣꯡꯒꯥꯏ ꯃꯁꯥꯡꯗꯣ ꯑꯃ ꯆꯟꯗ꯭ꯔꯃꯨꯈꯤ ꯉꯥꯛꯇꯅꯦ
ꯎꯝ ꯗꯥꯂꯤꯌꯥꯅꯤ ꯗꯥꯂꯤꯌꯥ ꯑꯆꯧꯕꯗꯨꯔ
ꯑꯧ ꯗꯥꯂꯤ ꯑꯆꯧꯕ ꯎ ꯋꯥꯏꯠ ꯀꯂꯔꯒ ꯄꯤꯡ ꯀꯂꯔꯒ ꯑꯣꯏꯔꯝꯒꯅꯤ ꯑꯗꯨꯒ ꯔꯣꯁꯀ ꯂꯣꯏꯔꯦ
ꯍꯣꯏꯁꯨ ꯑꯩꯈꯣꯏ ꯃꯥ ꯂꯩ ꯊꯥꯕ ꯌꯥꯝ ꯄꯥꯝꯃꯦꯕ
ꯑꯥ
ꯈꯨꯃꯥ ꯂꯩ ꯊꯥꯕ ꯄꯥꯝꯕꯅꯤꯅ ꯃꯥꯄꯜꯂꯁꯨ ꯃꯌꯥꯝ ꯍꯧꯋꯦ
ꯑꯣꯗꯤ ꯍꯗꯦ ꯃꯥꯄꯜꯂꯩꯗ ꯑꯥ
ꯈꯜꯖꯦ ꯑꯃ ꯑꯅꯤ ꯑꯍꯨꯝ ꯃꯔꯤ
ꯎꯝ ꯃꯔꯤ ꯂꯩ ꯂꯩ ꯃꯈꯜ ꯃꯔꯤꯔꯕ ꯑꯥ ꯑꯥ ꯆꯥꯁꯦꯅ ꯂꯩꯔꯛꯄ ꯂꯩ ꯃꯈꯜ ꯑꯗꯨꯗꯤ ꯑꯇꯣꯞꯄ ꯔꯣꯁ ꯀꯨꯝꯕꯗꯤ ꯍꯧꯕ꯭ꯔꯥ ꯎꯝ ꯑꯉꯥꯡ ꯄꯦꯔꯦꯟꯁꯦ ꯔꯣꯁ ꯀꯨꯝꯕ ꯗꯤ ꯍꯧꯕ꯭ꯔꯥ
ꯍꯥꯎꯋꯦ ꯔꯣꯁꯇꯅꯅꯦ ꯑꯃ ꯀꯔꯤ ꯑꯆꯧꯕꯗ ꯀꯩ ꯑꯣꯔꯦꯟꯖ ꯃꯆꯨꯗꯣ
ꯎꯝ ꯈꯣꯏꯗꯤ ꯔꯦꯗ ꯀꯂꯔꯅꯦ ꯑꯣꯔꯦꯟꯖ ꯀꯗꯤ ꯍꯧꯎꯗꯦ ꯔꯣꯁ ꯄꯥꯝꯕꯤ ꯑꯃꯈꯛꯇꯪ ꯑꯗꯨꯁꯨꯅꯦ ꯔꯣꯁꯁꯦ ꯊꯥꯔ ꯊꯥꯔꯁꯤ
ꯎꯝ ꯏꯃꯥꯅ ꯉꯥꯛꯇ ꯂꯩꯥꯛꯑꯦ ꯀꯧꯔꯛꯄ ꯀꯩꯗꯧꯒꯦ ꯌꯥꯗꯦ ꯉꯥꯛ ꯉꯥꯏꯌꯨ ꯑꯗꯣ ꯀꯩ ꯍꯥꯏꯒꯦ ꯑꯃ ꯔꯣꯁꯇꯁꯨ ꯔꯣꯁ ꯃꯆꯥ ꯄꯤꯛꯇ꯭ꯔꯁꯨ ꯍꯧꯋꯦ ꯑꯩꯈꯣꯏꯒꯤ ꯌꯥꯝ ꯅꯨꯡꯁꯤꯕ
ꯑꯣ ꯑꯩꯈꯣꯏꯅꯤ ꯃꯆꯥꯗꯤ ꯅꯠꯇꯦ ꯑꯗꯨꯝ ꯌꯥꯝ ꯐꯖꯕꯕꯨꯗꯤ ꯅꯠꯇꯦ ꯑꯗꯨꯁꯨ ꯑꯗꯨꯝ ꯆꯕꯨꯟ ꯆꯕꯨꯟ ꯁꯥꯠꯂꯦꯕ ꯃꯥ
ꯎꯝ ꯎꯝ
ꯀꯣꯛꯂꯣꯝꯗ ꯆꯄꯣꯜ ꯃꯣꯏ ꯑꯍꯨꯝ ꯃꯔꯤꯒ ꯁꯥꯠꯆꯤꯟꯕ ꯑꯗꯨꯝ ꯌꯥꯎꯋꯦ ꯑꯃꯇꯪ ꯁꯥꯠꯄꯁꯨ ꯌꯥꯎꯋꯦ ꯎꯝ ꯑꯗꯨ ꯈꯛꯇꯅꯤꯗ ꯂꯩꯗꯤ ꯆꯟꯗ꯭ꯔꯃꯨꯀꯤꯅꯗꯤ ꯑꯅꯝꯕ ꯑꯣꯏ
ꯖ ꯎꯝ ꯃꯤꯁꯅ ꯎꯔꯝꯃꯗ꯭ꯔꯥ ꯎꯔꯝꯃꯣꯏꯗ꯭ꯔꯥ ꯈꯪꯗ꯭ꯔꯤꯕꯀꯣ ꯃꯃ ꯄꯤꯛꯇ꯭ꯔꯣ ꯄꯤꯛꯇꯣꯏꯅꯦꯕ ꯈꯪꯕ꯭ꯔꯥ ꯄꯤꯛꯇ꯭ꯔꯣ ꯄꯤꯛꯑꯀꯥꯟꯗ ꯊꯣꯟꯕꯗꯣ ꯈꯪꯕ꯭ꯔꯥ
ꯑꯥ ꯑꯥ ꯈꯪꯉꯦ ꯈꯪꯉꯦ ꯑꯩꯈꯣꯏ ꯃꯈꯥꯔꯣꯝꯒꯤ ꯌꯨꯝꯗ ꯍꯧꯋꯦꯕꯀꯣ ꯑꯗꯨꯒꯅꯦ ꯉꯛꯏꯁꯤꯅ ꯑꯩꯈꯣꯏ ꯃꯈꯥꯔꯣꯝꯒ ꯌꯨꯝꯁꯦ ꯑꯩꯈꯣꯏꯒꯤ ꯏꯅꯦ ꯑꯃꯅ ꯏꯅꯦ ꯑꯇꯣꯝꯕꯤꯁꯤꯅ ꯄꯤꯔꯛꯄꯅꯦꯕ ꯆꯥꯔꯁꯦ ꯒꯝꯂꯥꯗ ꯕꯀꯣ ꯑꯩ ꯆꯥꯎꯋꯦ ꯑꯗꯨꯒ ꯔꯣꯁ ꯁꯦ ꯄꯥꯝꯕꯤꯗꯤ ꯑꯃꯈꯛꯇꯪ ꯂꯩꯅꯅꯦ ꯑꯉꯥꯡꯕ ꯑꯃꯒ ꯑꯉꯧꯕ ꯑꯃꯒ ꯁꯥꯠꯄ
ꯑꯗꯨꯅꯦ ꯍꯥꯏꯁꯦ ꯃꯆꯨ ꯃꯆꯨ ꯁꯥꯠꯂꯦ ꯍꯥꯏꯒꯩꯊꯧꯅꯦ ꯑꯩꯁꯨ
ꯑꯥꯎ ꯑꯗꯨ ꯑꯩꯈꯣꯏꯁꯨꯁꯨ ꯁꯥꯠꯂꯦ ꯑꯗꯨꯗꯣ
ꯎꯝ ꯑꯃꯅ ꯑꯉꯥꯡꯕ ꯑꯉꯥꯡꯕꯒ ꯑꯣꯔꯦꯟꯁꯀꯅꯦ ꯑꯩꯈꯣꯏꯗ ꯁꯥꯠꯂꯤꯁꯤꯅꯦ
ꯀ ꯑꯉꯧꯕꯒ ꯑꯩꯈꯣꯏꯁꯨ ꯑꯗꯨꯃꯥꯏꯅ ꯁꯥꯠꯂꯤꯉꯩꯩꯅ ꯀꯛꯂꯤꯅꯣ ꯇꯧꯔꯤꯁꯤꯕꯣ ꯈꯜꯂꯤꯅꯦ
ꯁꯥꯠꯂꯦ ꯃꯣꯏꯗꯣ ꯑꯗꯨꯝ ꯁꯝꯖꯜꯂꯒ ꯁꯝꯖꯜꯂꯒ ꯇꯧꯕꯤꯗꯣ
ꯑꯣ ꯑꯣ ꯑꯣ ꯑꯣ ꯑꯣ ꯑꯣ ꯑꯣ
ꯑꯗꯨꯒꯨꯝꯕ ꯗꯤꯖꯥꯏꯟꯗꯨꯗ ꯊꯥꯔꯝꯗꯧꯕ ꯃꯥꯜꯂꯦ ꯅꯠꯇ꯭ꯔꯒꯅ ꯀꯔꯤꯅꯣ ꯈꯪꯗ꯭ꯔꯦ ꯃꯣꯏ ꯖꯥꯇꯤꯔ ꯈꯪꯗ꯭ꯔꯦ ꯑꯩꯁꯦ
ꯈꯪꯗꯦ ꯑꯗꯣ ꯑꯩꯈꯣꯏꯁꯨ ꯑꯗꯨꯃꯥꯏꯅ ꯁꯥꯠꯂꯦ ꯑꯩꯗꯤ ꯌꯨꯝ ꯆꯠꯈꯤꯕꯗ ꯉꯛꯄꯅ
ꯎꯝ ꯐꯖꯔꯝꯅꯤ ꯑꯗꯨꯗꯤ ꯑꯉꯧꯕꯒ ꯑꯉꯥꯡꯕꯒ ꯁꯥꯠꯃꯤꯟꯅꯔꯗꯤ
ꯑꯧ ꯑꯉꯧꯕꯒ ꯑꯉꯥꯡꯕꯒ ꯁꯥꯠꯃꯥꯟꯅꯩ
ꯑꯩꯈꯣꯏꯒꯤꯅ ꯑꯃꯨꯛ ꯑꯉꯥꯡꯕ ꯍꯣꯏ ꯄꯤꯡ ꯀꯂꯔꯣꯏ ꯇꯧꯕ ꯑꯃꯒ ꯑꯣꯔꯦꯟꯁ ꯀꯂꯔꯒꯅꯦꯕ ꯁꯥꯠꯃꯤꯟꯅꯩꯁꯦ
ꯎꯝ ꯑꯩꯈꯣꯏꯅ ꯑꯉꯧꯕꯒ ꯑꯉꯥꯡꯕꯒ ꯁꯥꯠꯃꯤꯟꯅꯕ
ꯎꯝ ꯑꯗꯨꯀꯥꯟꯗ ꯂꯩ ꯑꯃ ꯌꯥꯝꯅ ꯊꯣꯟꯕ ꯃꯆꯥ ꯃꯆꯥ ꯃꯌꯥꯝꯅ ꯄꯨꯟꯁꯤꯜꯂꯒ ꯁꯥꯠꯄꯗꯣ ꯈꯪꯕ꯭ꯔꯥ
ꯃꯆꯨ ꯃꯆꯨ ꯂꯩꯥꯏꯕꯗꯣ ꯈꯤꯇꯪ ꯑꯦꯁꯤꯠ ꯌꯥꯎꯕ ꯖꯒꯥꯗꯅ ꯑꯗꯨ ꯃꯆꯨ ꯑꯣꯜꯂꯤ ꯑꯗꯨꯅ ꯑꯃ
ꯑꯥ ꯑ ꯑꯣ ꯑ ꯑꯣ ꯑꯣ ꯑꯣ ꯑꯣ ꯑꯣ ꯑꯩꯈꯣꯏꯒꯤꯕꯨꯗꯤ ꯍꯧꯗꯦ ꯑꯗꯣ ꯑꯩ ꯃꯤ ꯃꯌꯨꯝꯗ ꯎꯕ
ꯑꯥ ꯑꯗꯨꯗꯣ ꯑꯥ ꯐꯖꯕꯗꯣ ꯑꯗꯨꯗꯣ ꯄꯤꯡ ꯀꯂꯔꯗ ꯁꯥꯠꯂꯦ ꯑꯩꯈꯣꯏꯒꯤ
ꯑꯥ ꯑꯩꯅꯅꯦ ꯑꯗꯨꯗꯣ ꯑꯩꯈꯣꯏꯒꯤ ꯎꯝ ꯀꯩꯅꯣ ꯇꯧꯋꯦꯕ ꯊꯥꯕꯒꯤ ꯆꯥꯔꯖ ꯂꯧꯔꯦꯕꯀꯣ
ꯎꯝ
ꯑꯗꯨꯒꯅꯤ ꯍꯧꯗ꯭ꯔꯕ ꯑꯗꯨꯗꯩ ꯇꯣꯛꯈ꯭ꯔꯦ
ꯂꯩ ꯁꯥꯠꯇ꯭ꯔꯀꯥꯟꯗ ꯄꯤꯔꯛꯀꯦ ꯍꯧꯖꯤꯛꯄꯨꯗꯤ ꯂꯩ ꯁꯥꯠꯂꯤ
ꯑ ꯑꯩꯈꯣꯏꯒꯤꯁꯤꯅꯅꯦ ꯂꯩꯕꯥꯛꯁꯦ ꯍꯥꯏꯗꯤ ꯌꯨꯝ ꯁꯥꯕꯒꯤ ꯂꯝ ꯂꯩꯔ ꯇꯧꯅ ꯊꯣꯟꯗꯟꯕꯅꯤꯅ ꯆꯤꯡ ꯂꯩꯕꯥꯛ ꯉꯥꯛ ꯍꯇ ꯑꯣꯏꯕꯗꯣ ꯑꯗ ꯂꯩꯍꯥꯎꯁꯦ ꯑꯗꯨꯝ ꯈꯔ ꯋꯥꯠꯄ ꯍꯥꯏꯇꯥꯔꯦꯀꯣ ꯑꯗꯨꯗꯨꯒꯤ ꯑꯗꯨꯐꯧꯗ ꯐꯅꯌꯥꯝ ꯍꯧꯔꯝꯅꯤ ꯍꯧꯖꯤꯛꯀꯥꯟꯗꯤ ꯑꯁ ꯑꯍꯥꯟꯕꯗꯒꯗꯤ ꯂꯣꯏꯔꯦ
ꯎꯝ ꯑꯝꯇ ꯍꯧꯗꯕꯤꯅꯦꯕ
ꯊꯕꯛꯔꯝꯗ ꯍꯧ ꯍꯧꯖꯤꯛꯇꯕꯨ ꯀꯨꯏꯁꯜꯂꯛꯄꯒꯤꯀꯣ ꯁꯨꯝ ꯈꯔ ꯐꯥꯏꯔꯛꯏꯅꯤ
ꯏꯁ꯭ꯋꯥꯏꯖꯗ ꯁꯨꯝ ꯇꯤꯜꯂꯛꯄꯒꯤ ꯖꯒꯥꯗꯣ ꯂꯩꯕꯥꯛꯇꯨꯁꯨ ꯈꯔ ꯍꯣꯉꯛꯄ
ꯍꯣ ꯍꯣ ꯍꯣꯏ ꯑꯗꯨ ꯈꯔ ꯐꯔꯛꯏꯅꯦ ꯑꯁ ꯑꯥꯟ ꯆꯤꯡꯕ ꯉꯣ
ꯎꯝ ꯑꯗꯨ ꯂꯩꯕꯥꯛ ꯀꯣꯠꯅꯕ ꯃꯐꯝ ꯂꯩꯇꯕꯩꯔꯕ ꯆꯤꯡ ꯂꯩꯕꯥꯛ ꯉꯥꯛꯇ ꯂꯧꯋꯏꯗꯣ
ꯑꯧ ꯂꯩꯕꯥꯛꯀꯣ ꯐꯕꯩ ꯅꯠꯇꯦꯀꯣ ꯂꯩꯕꯥꯛꯇꯣ ꯑꯇꯣꯞꯄ ꯂꯧꯕꯨꯛꯀꯤ ꯂꯩꯕꯥꯛ ꯍꯥꯏꯇꯥꯔꯦꯀꯣ ꯑꯗꯣ ꯌꯨꯝ ꯊꯣꯟꯕꯒꯤ ꯒꯥꯔꯤ ꯆꯥꯝꯃꯃꯨꯛ ꯊꯣꯂꯛꯄꯗꯨꯗꯗꯤ ꯂꯧꯕ ꯂꯩꯔꯛꯇꯦꯕ
ꯎꯝ
ꯑꯗꯨꯅ ꯆꯤꯡ ꯂꯩꯕꯥꯛꯁꯦ ꯑꯣꯏꯅ ꯂꯩꯕ ꯅ‌ꯦꯕ
ꯎꯝ
ꯀꯥꯏꯗꯩꯩꯅꯣ ꯍꯣꯡꯗꯕ ꯃꯥꯜꯂꯤꯀꯣ ꯂꯩꯕꯥꯛꯇꯪ ꯊꯣꯟꯕꯗꯅꯦ ꯌꯨꯝ ꯁꯨꯡꯁꯥ ꯁꯥꯗꯕꯤꯗ ꯂꯥꯑ ꯑꯃ ꯍꯦꯜꯂꯦ ꯂꯩꯕꯥꯛꯇꯪꯗ
ꯎꯝ ꯆꯪꯉꯦ ꯍꯥꯏꯕꯅꯤ ꯌꯥꯝꯅ ꯂꯩꯄꯥꯛꯥꯛꯇꯪ ꯊꯣꯟꯕꯗ ꯂꯥꯛ ꯑꯃ ꯑꯗꯨꯝ ꯍꯦꯜꯂꯦ
ꯎꯝ ꯍꯦꯜꯂꯦꯕ ꯑꯗꯣ ꯑꯩꯈꯣꯏꯗꯤ ꯀꯣ ꯃꯣꯏ ꯀꯜꯕꯣꯏ ꯈꯔꯁꯨ ꯂꯩꯔꯝꯃꯦ ꯑꯗꯨꯁꯨ ꯐꯨꯟꯕꯗꯅꯦ
ꯎꯝ
ꯑꯗꯨꯝ ꯄꯩꯁꯥ ꯑꯗꯨꯝ ꯆꯪꯉ‌ꯦ
ꯂꯩꯕꯥꯛꯅ ꯍꯦꯟꯅ ꯇꯥꯡꯉꯦꯕ ꯅꯠꯇ꯭ꯔꯥ ꯂꯩꯕꯥꯛꯇꯁꯨ ꯂꯩꯔꯤꯕ ꯑꯩꯈꯣꯏꯁꯤꯅ ꯂꯩꯕꯥꯛ ꯇꯥꯡꯉꯦꯕ
ꯂꯩꯕꯥꯛꯁꯤꯗ ꯂꯩ ꯂꯩꯕꯥꯛꯁꯦ ꯇꯥꯡꯉꯦ ꯑꯗꯣ ꯑꯩꯈꯣꯏ ꯁꯣꯝ ꯅꯥꯀꯟ ꯃꯈꯥꯔꯣꯝꯗ ꯑꯗꯨꯅ ꯂꯩꯕꯥꯛꯁꯦ
ꯎꯝ
ꯆꯤꯡꯗꯧꯅ ꯇꯣꯡꯅꯔꯕꯅꯤꯅ ꯀꯣꯊꯣꯛꯄꯗ ꯀꯔꯤꯝ ꯍꯥꯏꯅꯗ꯭ꯔꯕꯅꯤꯅ ꯂꯩꯕꯥꯛꯁꯦ ꯍꯣꯡꯉꯦꯕꯀꯣ ꯑꯩꯈꯣꯏꯗꯅ ꯌꯨꯝ ꯁꯥꯕꯗꯤ
ꯎꯥ
ꯀꯥꯏꯑꯕ ꯆꯤꯡ ꯂꯩꯕꯥꯛ ꯈꯣꯠꯀꯦ ꯍꯥꯏꯔꯦ ꯆꯤꯡ ꯑꯧ ꯑꯗꯨꯛ ꯂꯥꯛꯄꯅꯤꯅ ꯑꯗꯨ ꯆꯤꯡ ꯂꯩꯕꯥꯛ ꯀꯣꯠꯀꯦ ꯍꯥꯏꯔꯦ ꯆꯤꯡ ꯂꯩꯕꯥꯛ ꯆꯤꯡ ꯆꯤꯡ ꯃꯌꯥꯝ ꯂꯩꯌꯦꯕ ꯑꯩꯈꯣꯏꯗꯣ ꯅꯅꯛ ꯅꯛꯅ ꯑꯗꯨꯝ ꯑꯗꯨꯅ ꯀꯣꯝꯃꯦ ꯂꯧꯕꯨꯛꯀꯤ ꯂꯩꯕꯥꯛꯇꯣ ꯀꯣꯠꯀꯦ ꯍꯥꯏꯔꯁꯨ ꯀꯣ ꯂꯩꯕꯥꯛꯀꯤ ꯂꯩꯕꯥꯛ ꯉꯥꯛꯇ ꯉꯥꯏꯅꯦꯕ ꯑꯗꯨ ꯀꯥꯏ ꯑꯗꯨ ꯇꯥꯟꯅꯗꯤ ꯅꯨꯡꯁꯤ ꯇꯥꯟꯅ ꯂꯩꯕꯥꯛꯀ ꯄꯨꯈꯠꯂꯗꯤ ꯂꯣꯏꯅꯅꯤ
ꯑꯗꯨꯅꯦ ꯍꯥꯏꯁꯦ ꯒꯥꯔꯤꯗ ꯒꯥꯔꯤ ꯊꯥꯎꯗꯗꯨꯗ ꯑꯥ ꯌꯧꯔꯅꯤ ꯑꯗꯨꯗꯤ
ꯌꯧꯗꯣꯏꯅꯦ ꯂꯝꯁꯦ ꯁꯥꯡꯉꯤꯕꯅꯤꯅꯀꯣ
ꯎꯝ ꯑꯅꯥꯛꯄ ꯇꯗꯒꯤꯦ